ꯇꯥꯕꯔ ꯃꯥꯅꯦ
ꯇꯥꯔꯦ-ꯇꯥꯔꯦ
ꯑꯩ ꯑꯗꯨꯝ ꯁꯠꯂꯥꯎ ꯇꯧꯁꯜꯂꯛꯑꯕꯅꯦ ꯃꯇꯝ ꯃꯥꯡꯗꯅꯕꯅ ꯅꯪꯒꯤ
ꯑꯣ ꯌꯥꯏꯌꯦ ꯀꯩꯁꯨ ꯀꯥꯏꯒꯗꯤꯌꯦ
ꯎꯝ ꯍꯣꯏ ꯑꯗꯣ ꯅꯣꯏꯒꯤꯗꯤ ꯌꯥꯝꯅ ꯊꯥꯎꯒꯨꯝꯕꯁꯦ ꯌꯥꯝ ꯁꯨꯡꯗ꯭ꯔꯥꯅꯦ
ꯑꯥꯎ
ꯑꯗꯣ ꯑ ꯀꯩꯀꯩ ꯊꯥꯎ ꯁꯨꯝꯒꯦ ꯍꯪꯒꯥꯝ ꯊꯥꯎꯅ ꯑꯌꯥꯝꯕ ꯇꯧꯕ꯭ꯔꯥ ꯅꯠꯇ꯭ꯔꯒ ꯀꯃꯥꯏ ꯇꯧꯋꯦ ꯍꯥꯏꯗꯤ ꯅꯨꯃꯤꯠꯂꯩꯗꯩꯁꯨ ꯁꯨꯝ ꯌꯥꯏꯗꯅ ꯎꯝ
ꯑꯥ ꯍꯥꯏꯗꯤ ꯑꯩꯈꯣꯏꯒꯤ ꯔꯩ ꯏꯔꯝꯗꯝꯁꯤꯗ ꯊꯣꯛꯄ ꯄꯣꯠꯊꯣꯛꯀꯤ ꯃꯠ ꯃꯇꯨꯡ ꯏꯟꯅ ꯁꯨꯝꯗꯣꯏꯅꯤꯗꯅ ꯑꯩꯈꯣꯏꯅ ꯁꯨꯝꯕ ꯍꯥꯏꯁꯦ
ꯑ ꯑ
ꯑꯗꯨꯅ ꯑꯩꯈꯣꯏꯒꯤ ꯏꯔꯝꯗꯝꯁꯤꯗꯗꯤ ꯑꯌꯥꯝꯕꯅ ꯍꯪꯒꯥꯝ ꯃꯔꯨꯁꯤꯅ ꯃꯔꯨ ꯑꯣꯏꯅ ꯄꯣꯠꯊꯣꯛꯏꯗꯅ ꯑꯗꯨꯅ ꯍꯪꯒꯥꯝ ꯃꯔꯨ ꯑꯗꯨꯒ ꯑꯥ ꯍꯪꯒꯥꯝ ꯎꯂꯥ ꯍꯪꯒꯥꯝ ꯌꯦꯂꯥ ꯍꯪꯒꯥꯝ ꯍꯪꯒꯥꯝꯗꯁꯨ ꯑꯅꯤ ꯊꯣꯛꯏ ꯑꯉꯧꯕ ꯍꯪꯒ ꯃꯄꯥꯜ ꯃꯆꯨ ꯑꯃꯁꯨ ꯅꯪ ꯎꯔꯕ꯭ꯔꯥ
ꯍꯣꯏ ꯎꯔꯦ
ꯑꯧ ꯑꯗꯨꯁꯨ ꯑꯗꯨꯝ ꯁꯨꯝꯕ ꯂꯥꯛꯑꯦ ꯍꯧꯖꯤꯛꯀꯥꯟꯗꯤ
ꯑꯣ ꯀꯃꯥꯏꯅ ꯇꯧꯗꯣꯏꯅꯣꯕ ꯅꯣꯏꯒꯤꯁꯦ ꯃꯤꯅ ꯄꯨꯔꯛꯑꯀꯥꯟꯗ ꯅꯣꯏꯅ ꯁꯨꯝꯕꯤꯕꯩ ꯋꯥꯔꯕ ꯅꯣꯏꯒꯤꯗꯤ ꯊꯥꯗ꯭ꯔꯕ
ꯑꯩꯈꯣꯏꯒꯤꯗꯤ ꯊꯥꯗꯦ ꯑꯗꯣ ꯃꯤ ꯎꯝ ꯄꯩꯁꯥ ꯑꯣꯏꯅ ꯄꯥꯝꯕ ꯃꯤꯁꯨ ꯂꯩꯗꯅ ꯊꯥꯎ ꯄꯥꯝꯗꯕꯥ ꯑꯗꯨꯅ ꯃꯣꯏꯅ ꯌꯣꯟꯊꯣꯛꯄꯔ ꯃꯤ ꯂꯧꯕꯨꯛ ꯄꯔꯤ ꯄꯔꯤ ꯍꯨꯟꯕ ꯃꯤꯗꯤ ꯑꯗꯨ ꯂꯣꯏꯅꯃꯛ ꯀꯤ ꯃꯣꯏꯗ ꯊꯥꯎ ꯆꯥꯅꯕꯒꯤ ꯃꯇꯝ ꯑ ꯊꯥꯎ ꯑꯗꯨꯃꯛ ꯂꯣꯏꯅꯗꯤ ꯃꯣꯏꯗꯁꯨ ꯌꯥꯝꯃꯜꯂꯤꯗꯅ ꯑꯗꯨꯅ ꯈꯔ ꯑꯃ ꯄꯩꯁꯥ ꯑꯣꯟꯊꯣꯛꯅꯤꯡꯕ ꯀꯥꯡꯕꯨꯁꯤꯅ ꯃꯣꯏꯅ ꯃꯁꯥꯒꯤꯁꯨ ꯈꯔ ꯁꯨꯝꯖ ꯖꯔꯅꯤ ꯑꯗꯨꯒ ꯑꯩꯈꯣꯏꯗꯁꯨ ꯈꯔ ꯄꯤꯔꯝꯗꯣꯏꯕ ꯍꯥꯏꯗꯤ ꯌꯣꯜꯂꯝꯗꯣꯏꯕ ꯑꯩꯈꯣꯏꯅ ꯄꯩꯁꯥ ꯁꯥꯗꯣꯏꯕ ꯃꯥꯏ ꯄꯩꯁꯥꯁꯦ ꯀꯦꯖꯤ ꯖꯤ ꯀꯦꯖꯤꯒꯤ ꯃꯇꯨꯡꯏꯟꯅ ꯁꯥꯏꯌꯦꯕꯀꯣ ꯃꯥꯒꯤ ꯃꯣꯟꯗ ꯀꯌꯥ ꯑꯗꯨꯃꯥꯏꯅ ꯐꯧ ꯌꯣꯟꯕꯒꯤ ꯇꯥꯏꯞꯇ ꯇ ꯍꯥꯏꯇꯥꯔꯦꯀꯣ ꯑꯗꯣ ꯑꯩꯈꯣꯏꯅ ꯄꯩꯁꯥꯗꯣ ꯁꯥꯕꯤꯔꯅꯤ ꯃꯣꯏ ꯏ
ꯎꯝ ꯎꯝ
ꯑꯗꯨꯒ ꯃꯣꯏꯁꯨ ꯃꯣꯏꯒꯤ ꯃꯁꯥꯒꯤ ꯑꯣꯏꯕ ꯈꯔ ꯇꯛꯑꯒ ꯆꯠꯈ꯭ꯔꯅꯤ ꯑꯗꯨꯒ ꯑꯩꯈꯣꯏꯅ ꯑꯃꯨꯛ ꯂꯧꯍꯧꯔꯤꯕ ꯃꯔꯨꯗꯣ ꯀꯣꯟꯅ ꯇꯛꯑꯒ ꯊꯥ ꯊꯥꯎ ꯑꯣꯏꯅ ꯊꯝꯃꯒ ꯃꯤ ꯊꯥꯎ ꯈꯛꯇ ꯂꯩꯅꯤꯡꯕ ꯍꯤꯡꯒꯣꯜ ꯊꯥꯗꯕ ꯃꯤ ꯃꯌꯥꯝ ꯂꯩꯗꯅ ꯍꯪꯒꯥꯝ ꯊꯥꯎ ꯑꯁꯦꯡꯕ ꯆꯥꯅꯤꯡꯕ ꯃꯤ
ꯍꯣꯏ
ꯑꯥ ꯃꯣꯏꯗ ꯑꯃꯨꯛ ꯌꯣꯟꯗꯣꯏꯕ ꯑꯗꯣ ꯍꯪꯒꯥꯝ ꯃꯔꯨꯁꯦ ꯍꯖꯤꯛ ꯀꯤ ꯑꯃꯨꯕꯤꯁꯤꯒ ꯍꯧꯖꯤꯛꯀꯤ ꯍꯪꯒꯥꯝ ꯀꯣ ꯍꯪꯒꯥꯝ ꯃꯄꯥꯜꯁꯤꯒꯁꯦ ꯍꯪꯒꯥꯝ ꯃꯄꯥꯜꯁꯤ ꯁꯤꯅ ꯍꯦꯟꯅ ꯊꯥꯎ ꯊꯣꯛꯄ ꯍꯦꯜꯂꯦꯕ
ꯎꯝ ꯎꯝ ꯎꯝ ꯀꯩꯅꯣ ꯇꯧꯕ꯭ꯔꯣ ꯂꯤꯇꯔꯗ ꯀꯌꯥꯃꯨꯛ ꯄꯤꯒꯦ ꯅꯣꯏꯁꯦ
ꯂꯤꯇꯔꯗ ꯆꯅꯤ ꯄꯤꯔꯤꯅꯦ
ꯎꯝ ꯑꯗꯣ ꯅꯪ ꯃꯊꯪ ꯌꯨꯝ ꯆꯠꯄꯗꯗꯤ ꯑꯩꯒꯤ ꯑꯝꯇ ꯄꯨꯕꯤꯔꯛꯑꯣ ꯌꯥꯒꯗ꯭ꯔꯥ
ꯌꯥꯅꯤꯌꯦ ꯄꯨꯔꯛꯀꯦ
ꯀꯔꯝ ꯀꯥꯟꯗ ꯑꯃꯨꯛ ꯆꯠꯇꯣꯏꯔꯒꯦ
ꯈꯪꯗꯦ ꯍꯧꯖꯤꯛꯁꯦ ꯆꯠꯄꯩ ꯃꯇꯝꯁꯦ ꯍꯥꯏꯕ ꯉꯝꯗꯦ
ꯎꯝ
ꯊꯕꯛꯁꯦ ꯁꯣꯝꯗ ꯂꯣꯏꯁꯤꯟꯗꯕꯅꯤꯅꯀꯣ
ꯍꯣꯏ ꯑꯗꯨꯅꯦ ꯑꯁ ꯑꯗꯣ ꯃꯤ ꯃꯌꯥꯝꯗꯤ ꯆꯠꯇꯤ ꯆꯠꯅꯒ꯭ꯔꯦ ꯑꯩꯈꯣꯏ ꯂꯩꯃꯤꯟꯅꯔꯝꯕ ꯃꯌꯥꯝ ꯅꯨꯡꯉꯥꯏꯇꯦ ꯍꯥꯏꯕ ꯑꯩꯒ ꯂꯩꯃꯤꯟꯅꯕꯒꯤꯒꯁꯦ ꯆꯠꯈꯤꯅꯤ ꯈꯟꯕꯗ ꯑꯩ ꯌꯥꯝ ꯅꯨꯡꯉꯥꯏꯇꯦ ꯁꯨꯝ ꯅꯨꯡꯁꯤꯅꯩꯗꯅ ꯂꯩꯃꯤꯟꯅꯔꯝꯕ ꯍꯥꯏꯁꯤꯗꯕꯨ
ꯃꯊꯪ ꯑꯃꯨꯛ ꯑꯇꯣꯞꯄ ꯑꯃ ꯂꯥꯛꯄꯗꯣ ꯀꯅꯥꯅꯣ ꯀꯩꯅꯣ ꯈꯪꯗꯕꯅꯤꯅ ꯋꯥꯈꯜꯗꯤ ꯋꯥꯕꯅꯦ
ꯍꯣꯏ ꯑꯐꯕ ꯃꯤ ꯂꯥꯛꯑꯗꯤ ꯐꯩ ꯂꯩꯃꯤꯟꯅꯕ ꯅꯨꯡꯉꯥꯏꯇ꯭ꯔꯗꯤ ꯅꯨꯡꯉꯥꯏꯇꯦꯗꯅ
ꯑꯗꯣ ꯍꯧꯖꯤꯛꯀꯥꯟꯗꯤꯀꯣ ꯅꯨꯃꯤꯠꯂꯩ ꯌꯥꯝ ꯊꯥꯅꯔꯦꯗꯅ ꯅꯣꯏꯔꯣꯝꯗꯁꯨ ꯂꯝ ꯄꯥꯛ ꯂꯝ ꯄꯥꯛ ꯂꯕꯨꯛ ꯂ ꯕꯨꯛ ꯊꯥꯅꯗ꯭ꯔꯣ ꯑ ꯑꯗꯨꯅ ꯍꯧꯖꯤꯛꯇꯤ ꯅꯨꯃꯤꯠꯂꯩꯒꯨꯝ ꯀꯄꯁꯨ ꯌꯥꯝꯅ ꯇꯛꯄ ꯂꯥꯛꯑꯦ ꯊꯥꯎꯗꯣ
ꯎꯝ ꯎꯝ ꯎꯝ ꯎꯝ ꯅꯨꯃꯤꯠꯂꯩꯅ ꯇꯥꯡꯕ ꯍꯦꯜꯂꯝꯃꯅꯤ ꯑꯗꯨꯗꯤ
ꯅꯨꯃꯤꯠꯂꯩꯗꯤ ꯍꯥꯏꯗꯤ ꯑꯩꯈꯣꯏꯗ ꯑꯩꯈꯣꯏꯗꯗꯤ ꯌꯣꯜꯂꯝꯕ ꯀꯅꯥꯝꯇ ꯌꯥꯎꯗ꯭ꯔꯤꯕ
ꯎꯝ
ꯑꯩꯈꯣꯏ ꯃꯣꯏꯅ ꯃꯣꯏ ꯃꯁꯥꯒꯤ ꯑꯣꯏꯅ ꯇꯛꯄ ꯂꯥꯛꯄ ꯉꯥꯛꯇꯅꯦ ꯑꯗꯨꯅ ꯊꯥꯎꯗꯣ ꯑꯩꯈꯣꯏꯅ ꯑꯃꯨꯛꯇ ꯌꯣꯟꯗ꯭ꯔꯤꯌꯦ ꯃꯣꯏ ꯃꯁꯥꯒꯤ ꯇꯛꯑꯒ
ꯑꯣ ꯑꯗꯨꯝ ꯄꯨꯖꯒꯤꯕ ꯎꯝ ꯎꯝ ꯐꯩꯅꯦ ꯑꯗꯨꯁꯨ ꯑꯗꯨꯝ
ꯃꯁꯨ ꯊꯥꯎ ꯌꯥꯝ ꯊꯣꯛꯑꯦ ꯑꯇꯛꯃꯟ ꯀꯦꯖꯤꯗ ꯇꯔꯥꯃꯉꯥ ꯈꯛꯇꯅꯦ
ꯑꯦ ꯌꯥꯝ ꯍꯣꯡꯉꯤꯅ ꯑꯗꯨꯗꯤ
ꯑꯥꯎ
ꯑꯁ ꯑꯗꯣꯏꯁꯨ ꯃꯣꯏ ꯀꯦꯖꯤꯗꯤ ꯐꯩꯅꯥꯝ ꯐꯩꯅꯥꯝ ꯇꯛꯅꯔꯝꯅꯤ
ꯑꯧ ꯀꯦꯖꯤꯅꯦ ꯑꯈꯣꯏꯒꯤꯗꯤ ꯂꯩꯔꯤꯕ ꯑꯥ ꯇꯛꯅꯕꯁꯦ ꯑꯆꯧꯕꯅꯦꯕ ꯑꯗꯨꯅ ꯀꯦꯖꯤ ꯀꯨꯟ ꯐꯥꯗ꯭ꯔꯗꯤ ꯇꯛꯄ ꯌꯥꯗꯦ ꯑꯈꯣꯏꯗ ꯍꯥꯏꯗꯤ ꯑꯈꯣꯏꯒꯤꯗꯣ ꯂꯩꯔꯤꯗꯣ ꯑꯆꯧꯕ ꯑꯣꯏꯕꯅꯤꯅ ꯃꯣꯏꯅ ꯀꯦꯖꯤ ꯃꯉꯥ ꯇꯔꯥ ꯇꯛꯄꯤꯌꯣ ꯍꯥꯏꯔꯗꯤ ꯑꯩꯈꯣꯏꯅ ꯑꯗꯨꯒꯤꯗꯨꯗ ꯍꯥꯞꯆꯤꯟꯒꯤꯕꯗ ꯊꯣꯛꯂꯛꯑꯣꯏꯗꯣꯏꯕ ꯃꯥꯗꯤ ꯑꯆꯧꯕ ꯑꯣꯏꯕꯅꯤꯅꯀꯣ ꯃꯅꯨꯡꯗ ꯆꯪꯈ꯭ꯔꯒ ꯃꯣꯏꯒꯤꯗꯣ ꯂꯣꯏꯁꯤꯟꯕ ꯉꯝꯗꯗꯅ
ꯍꯣꯏ ꯑꯗꯨꯅꯤ ꯑꯗꯨꯃꯥꯏꯅ ꯇꯧꯋꯦ ꯍꯣꯏ ꯑꯗꯣ ꯈꯦꯠꯅꯩꯗꯅ ꯃꯤ ꯃꯤꯒꯤ ꯁꯦꯟꯗꯥꯟ ꯂꯝꯕꯤꯁꯦ ꯑꯩꯈꯣꯏꯒꯤꯅ ꯑꯃꯨꯛ ꯎ ꯐꯤꯔꯣꯜꯒꯨꯝꯕꯁꯦ ꯇꯧꯋꯦꯕꯀꯣ
ꯑꯥꯎ
ꯍꯥꯏꯗꯤ ꯃꯨꯀꯥꯒꯤ ꯑ ꯐꯅꯦꯛ ꯐꯤ ꯍꯥꯏꯇꯥꯔꯦ ꯑꯗꯨ ꯁꯥꯕꯁꯨ ꯁꯥꯏꯌꯦ ꯍꯧꯕꯁꯨ ꯍꯧꯋꯦ ꯑꯗꯨꯒ ꯃꯤꯉꯣꯟꯗ ꯊꯥꯗꯔꯀꯥꯟꯗ ꯑꯩꯈꯣꯏꯅ ꯈꯣꯝꯀꯠꯂꯒ ꯌꯣꯟꯕꯁꯦ
ꯎꯝ
ꯁꯨꯃꯥꯏꯅ ꯇꯧꯋꯦꯕ ꯍꯥꯏꯗꯤ ꯈꯤꯇꯪ ꯑꯩꯈꯣꯏ ꯁ꯭ꯋꯥꯏ ꯃꯊꯛ ꯂꯩꯀꯥꯏꯒꯤ ꯃꯤꯁꯤꯡꯁꯦ ꯗꯨꯀꯥꯟ ꯐꯖ ꯐꯖꯕ ꯍꯥꯡꯕ ꯂꯩꯗꯅ ꯑꯇꯥꯡ ꯑꯇꯥꯡꯇꯥꯡꯕ ꯌꯣꯟꯕ ꯃꯣꯏꯅ ꯍꯥꯏꯔꯛꯑꯅꯤꯕ ꯑꯩꯈꯣꯏꯗ ꯑꯁꯤ ꯁꯨꯃꯥꯏꯅ ꯇꯧꯕ ꯂꯩꯒꯤ ꯃꯌꯦꯛꯁꯦ ꯌꯦꯛꯄꯤꯌꯣ ꯀꯥꯏꯅ ꯃꯈꯜ ꯃꯈꯜ ꯃꯌꯥꯝ ꯂꯩꯅ ꯅꯥꯕ ꯀꯣꯠꯄꯤ ꯁꯥꯗꯥ ꯑꯗꯩꯗꯤ ꯂꯩꯔꯣꯡꯁꯤꯗꯁꯨ ꯊꯝꯕꯥꯜ ꯌꯦꯛꯄ ꯁꯤꯔꯣꯏ ꯂꯤꯂꯤ ꯌꯦꯛꯄ ꯁꯉꯥꯏ ꯌꯦꯛꯄ ꯌꯥꯝ ꯂꯩꯒ꯭ꯔꯦꯗꯅ ꯍꯧꯖꯤꯛꯀꯥꯟꯗꯤ
ꯎꯝ
ꯑꯗꯨꯒ ꯑꯥ ꯌꯥꯝꯅ ꯃꯦꯂꯥꯒꯨꯝꯕꯁꯨ ꯃꯌꯥꯝ ꯇꯧꯕꯒꯤ ꯄꯨꯊꯣꯛꯅꯕ ꯀꯨꯝꯍꯩ ꯐꯤꯌꯣꯡ ꯃꯌꯥꯝ ꯇꯧꯋꯤꯗꯅ ꯑꯗꯨꯗ ꯄꯨꯊꯣꯛꯅꯕꯁꯦ ꯃꯌꯥꯝ ꯍꯥꯏꯔꯛꯇꯣꯏꯅꯦꯕ ꯑꯗꯨꯒ ꯃꯈꯜ ꯎꯝ ꯎꯝ
ꯐꯤ ꯈꯛꯇ ꯐꯅꯦꯛꯁꯨ ꯂꯣꯏꯅꯃꯛꯂꯣ
ꯍꯣꯏ ꯐꯅꯦꯛꯁꯨ ꯑꯗꯩꯗꯤ ꯑꯉꯥꯡ ꯃꯆꯥꯒꯤ ꯐꯩꯖꯣꯝꯗꯣ ꯆꯥꯛꯎꯝꯕ ꯃꯇꯝꯗ ꯈꯤꯇꯪ ꯄꯩꯁꯥ ꯄꯥꯏꯕ ꯏꯅꯥꯛ ꯀꯩꯔꯥꯛ ꯈꯨꯟꯕ ꯒꯤꯗꯤ ꯑꯗꯨꯝ ꯀꯩꯊꯦꯜꯗꯒꯤ ꯑꯐꯥꯟꯕ ꯏꯆꯝ ꯆꯝꯕꯗ ꯁꯦꯠꯍꯟꯅꯤꯡꯗꯦꯗꯅ ꯃꯨꯀꯥꯒꯤꯒ ꯁꯦꯠꯍꯜꯂꯛꯀꯥꯟꯗ ꯑꯗꯨꯝ ꯍꯌꯦꯡ ꯋꯥꯏ ꯇꯨꯡ ꯀꯣꯏꯅ ꯑꯉꯥꯡꯗꯨꯅꯁꯨ ꯑꯩꯒꯤ ꯆꯥꯛꯕꯗ ꯁꯦꯠꯆꯔꯛꯄꯅꯦ ꯍꯥꯏꯅ ꯊꯝꯖꯤꯟꯖꯅꯕ ꯑꯃ ꯑꯣꯏꯅ ꯂꯩꯍꯟꯅꯤꯡꯉꯤꯗꯅ ꯑꯗꯨꯃꯥꯏꯅ ꯅꯤꯡꯁꯤꯡ ꯈꯨꯗꯝ ꯑꯣꯏꯅ ꯑꯗꯨꯒꯤ ꯑꯗꯨꯃꯥꯏ ꯁꯤꯡꯉꯛꯄꯁꯤꯡꯗꯨꯁꯨ ꯁꯥꯏꯌꯦ ꯑꯥ ꯃꯃꯟꯁꯦ ꯐꯩꯖꯣꯝꯒꯨꯝꯕ ꯑꯉꯥꯡ ꯃꯆꯥꯒꯤꯗꯣ ꯑꯗꯨꯗꯤ ꯂꯤꯁꯤꯡ ꯃꯉꯥ ꯑꯗꯨꯃꯥꯏꯅ ꯌꯧꯋꯦ ꯀꯩꯒꯤꯅꯣꯗ ꯗꯨꯝ ꯑꯍꯟꯒꯤꯗꯨꯒ ꯍꯥꯏꯐꯦꯠꯇꯤ ꯑꯗꯨꯝ ꯃꯥꯟꯅꯔꯕꯅꯦꯕ ꯃꯃꯟꯁꯦ ꯑꯉꯥꯡꯒꯤ ꯑꯣꯏꯇꯥꯔꯒꯁꯨ ꯌꯥꯝꯅ ꯀꯩꯊꯦꯜꯗ ꯌꯥꯝ ꯄꯥꯝꯅꯕ ꯄꯣꯠ ꯑꯣꯏꯗꯦꯕ ꯑꯉꯥꯡꯒꯤꯁꯤꯗꯤ ꯑꯈꯟꯅꯅ ꯁꯥꯔꯛꯄꯅꯤꯅ ꯑ ꯑꯩꯈꯣꯏꯒꯤ ꯂꯪꯗꯨꯗꯒꯤ ꯈꯥꯏꯗꯠꯂꯀꯥꯟꯗ ꯇꯪꯈꯥꯏ ꯑꯃ ꯃꯥꯡꯉꯀꯥꯟꯗ ꯁꯥꯗꯣꯏꯅꯦꯕ ꯄꯤꯛꯅꯕ ꯍꯣꯠꯅꯕꯗ ꯑꯗ ꯀꯛꯊꯠꯈꯤꯕ ꯂꯪꯗꯣ ꯑꯩꯈꯣꯏꯅ ꯑꯇꯣꯞꯄꯗ ꯁꯤꯖꯤꯟꯅꯕ ꯌꯥꯒꯗꯕ ꯑꯣꯏꯗ꯭ꯔꯦꯕ ꯑꯗꯨꯅ ꯑꯆꯧꯕꯒꯁꯦ ꯑꯗꯨꯝ ꯃꯃꯜꯁꯦ ꯍꯥꯏꯔꯞ ꯃꯥꯟꯅꯩ ꯑꯆꯧꯕꯗꯤ ꯑ ꯅꯤꯄꯥꯥꯟꯃꯨꯛꯀꯤ ꯃꯌꯥꯗ ꯂꯥꯛꯀꯅꯤꯕꯀꯣ ꯑꯗ ꯑꯩꯈꯣꯏꯅ ꯃꯆꯨꯁꯦ ꯁꯦꯝꯅꯤꯡꯕ ꯁꯦꯝꯕ ꯌꯥꯏ ꯌꯥꯝꯅ ꯄꯥꯝꯅ ꯆꯠꯅꯕ ꯃꯆꯨ ꯍꯥꯏꯇꯥꯥꯔꯒꯗꯤ ꯈꯥꯃꯦꯟ ꯆꯠꯄ ꯃꯆꯨꯒꯨꯝꯕ ꯑꯗꯒꯤ ꯃꯥꯏꯔꯦꯟ ꯃꯀꯨꯗꯣ ꯃꯥꯏꯔꯦꯟꯒ ꯃꯥꯏꯔꯦꯟ ꯃꯀꯨꯒꯒꯤ ꯁꯨ ꯂꯩꯗꯅ ꯁꯤꯁꯦ ꯌꯥꯝ ꯄꯥꯝꯅꯩ
ꯃꯣꯏꯁꯦ ꯀꯩꯅꯣꯅꯦꯕ ꯐꯩꯖꯣꯝ ꯈꯛꯇꯅꯦꯕ ꯅꯪꯅ ꯍꯥꯏꯔꯤꯁꯦ ꯅꯠꯇ꯭ꯔꯥ
ꯍꯣꯏ ꯑꯗꯨ ꯐꯤꯁꯨ ꯇꯧꯋꯦ ꯔꯥꯅꯤ ꯐꯤ ꯀꯩꯀꯥꯗꯣ ꯑꯗꯨꯁꯨ ꯇꯧꯋꯦ ꯂꯩꯔꯣꯡꯁꯦ ꯃꯈꯟ ꯃꯈꯟ ꯇꯧꯔꯀꯥꯟꯗ ꯍꯥꯏꯗꯤ
ꯔꯥꯅꯤ ꯐꯤꯁꯦ ꯑꯥ ꯃꯣꯏꯒꯤ ꯂꯩꯔꯣꯡ ꯁꯥꯠꯄꯩꯒꯤ ꯃꯇꯨꯡꯏꯟꯅ ꯃꯣꯏ ꯄꯩꯁꯥꯁꯨ ꯇꯣꯡꯉꯥꯟꯕ꯭ꯔꯥ
ꯇꯣꯉꯥꯜꯂꯦ ꯑꯩꯈꯣꯏꯁꯦ ꯃꯔꯥꯛ ꯇꯥꯏꯕꯤ ꯍꯥꯏꯅꯁꯨ ꯂꯩꯌꯦꯕ ꯃꯔꯥꯛ ꯇꯥꯏꯕꯤ ꯍꯥꯏꯁꯤꯅ ꯅꯥꯀꯟ ꯅꯥꯀꯟ ꯑꯅꯤꯁꯦ ꯁꯥꯔꯀꯥꯟꯗ ꯀꯣꯟꯅ ꯇꯥꯏꯁꯟꯗꯣꯏꯅꯦꯕ ꯑꯗꯨ ꯅꯠꯇꯕꯤ ꯃꯔꯥꯛ ꯇꯥꯏꯗꯕꯤ ꯕꯤ ꯍꯥꯏꯔꯒꯅ ꯑꯗꯨꯝ ꯄꯨꯂꯞ ꯆꯨꯝꯁꯥ ꯑꯗꯨꯝ ꯁꯥꯔꯒ ꯂꯣꯏꯔꯦ ꯀꯥꯟꯗ ꯑꯗꯨꯝ ꯏꯟꯕ ꯌꯥꯔꯦ ꯁꯤꯒꯤ ꯐꯤꯁꯤꯗꯤ ꯇꯥꯏꯁꯟꯅꯕꯒꯤ ꯃꯊꯧ ꯇꯥꯗ꯭ꯔꯦ ꯑꯗꯨꯒ ꯂꯩꯔꯣꯡꯁꯤꯁꯨ ꯑꯩꯈꯣꯏꯅ ꯍꯥꯞꯅꯤꯡꯕ ꯍꯥꯞꯄ ꯌꯥꯏ ꯃꯔꯥꯡ ꯇꯥꯏꯕꯤꯗꯗꯤ ꯐꯤꯁꯦ ꯌꯥꯝ ꯆꯥꯎꯔꯛꯀꯅꯤ ꯃꯤ ꯈꯔ ꯃꯁꯥ ꯃꯎ ꯆꯥꯎꯕ ꯑꯅꯣꯏꯕ ꯃꯤꯁꯤꯡꯗꯗꯤ ꯆꯞ ꯆꯥꯕ ꯑꯄꯤꯛ ꯑꯄꯤꯛꯅꯗꯤ ꯑ ꯁꯤ ꯏꯟꯕ ꯉꯝꯃꯔꯣꯏ ꯁꯣꯔꯠ ꯁꯣꯔꯠ ꯆꯤꯡꯉꯅꯤ ꯌꯦꯡꯕ ꯀꯥꯟꯗ ꯑꯗꯨꯅ ꯈꯤꯇꯪ ꯄꯤꯛꯇꯛ ꯆꯦꯡꯇꯛ ꯇꯧꯕꯒꯤꯗꯤ ꯎꯝ
ꯔꯥꯅꯤ ꯃꯅꯥꯎꯁꯦ ꯑꯩꯈꯣꯏꯅ ꯑ ꯕꯖꯥꯔꯗꯒꯤ ꯂꯩꯕꯗꯤ ꯂꯤꯁꯤꯡ ꯇꯔꯨꯛ ꯇꯔꯦꯠ ꯑꯗꯨꯃꯥꯏꯅ ꯄꯤꯔꯒ ꯂꯩꯗꯅ
ꯑꯗꯣ ꯑꯩꯈꯣꯏꯅ ꯁꯥꯚꯝꯁꯤꯗꯒꯤ ꯂꯧꯔꯗꯤ ꯀꯌꯥꯃꯨꯛꯀ ꯄꯤꯅꯒꯦ
ꯃꯔꯤ ꯆꯧꯉꯥꯁꯦ ꯁꯤꯗ ꯈ꯭ꯋꯥꯏꯗꯒꯤ ꯑꯅꯦꯝꯕ ꯑꯣꯏꯔꯅꯤ ꯃꯔꯤ ꯆꯧꯉꯥꯗ ꯂꯥꯛꯑꯅꯤꯕ ꯂꯩꯥꯏꯔꯣꯡꯗꯤ ꯃꯆꯥ ꯃꯆꯥ ꯂꯥꯛꯑꯅꯤꯀꯣ ꯌꯥꯝ ꯆꯥꯎꯕꯗꯤ ꯂꯥꯛꯑꯔꯣꯏ ꯈꯨꯠ ꯆꯪꯕ ꯍꯦꯜꯂꯤꯒꯩ ꯃꯃꯜꯗꯨꯁꯨ ꯋꯥꯡꯈꯠꯂꯛꯀꯗꯣꯏꯅꯦꯕ
ꯃꯆꯨꯁꯤꯗꯤ ꯑꯗꯨꯝ ꯁꯥꯔꯤꯀꯥꯟꯗꯒꯤ ꯇꯧꯕ꯭ꯔꯥ ꯅꯠꯇ꯭ꯔꯒ ꯂꯣꯏꯔꯒ ꯁꯪꯕ꯭ꯔꯣ ꯀꯃꯥꯏꯟ ꯇꯧꯒꯦ
ꯑꯌꯥꯝꯕꯅꯗꯤ ꯃꯤꯁꯤꯡꯁꯦ ꯎꯝ ꯃ ꯑꯆꯝꯕ ꯃꯆꯨ ꯑꯣꯏꯅ ꯁꯥꯔꯒꯅꯦ ꯑꯉꯧꯕ ꯑꯗꯨꯒ ꯑꯩꯈꯣꯏ ꯈꯤꯇꯪ ꯋꯥꯔꯨꯅꯕ ꯃꯆꯨꯅ ꯃꯄꯥꯟ ꯀꯣꯠꯂꯒ ꯑꯗꯨꯃꯥꯏ ꯁꯥꯔꯒ ꯑꯩꯈꯣꯏꯗ ꯑꯃꯨꯛ ꯁꯪꯕꯁꯨ ꯌꯥꯏꯑꯦꯕꯀꯣ ꯑꯗꯨꯗ ꯁꯥꯕ ꯂꯣꯏꯔꯀꯥꯟꯗ ꯁꯤ ꯃꯆꯨꯁꯦ ꯁꯪꯕꯤꯌꯨ ꯁꯤ ꯃꯆꯨꯁꯦ ꯁꯪꯕꯤꯌꯨ ꯍꯥꯏꯔꯅꯤ ꯑꯗꯨꯅ ꯍꯦꯟꯅꯖꯨ ꯃꯣꯏ ꯑꯄꯥꯝꯕ ꯃꯆꯨꯗꯣ ꯇꯥꯕ ꯍꯦꯜꯂꯦꯕ ꯑꯗꯨꯒ ꯃꯆꯨꯁꯤꯁꯨ ꯑꯃꯨꯛ ꯑꯣꯟꯊꯣꯛꯄ ꯌꯥꯏꯑꯦꯕꯀꯣ ꯑꯗꯨꯅ ꯑꯩꯈꯣꯏꯅ ꯍꯦꯛ ꯐꯤꯁꯦ ꯍꯧꯕ ꯃꯇꯝꯗ ꯃꯆꯨ ꯑꯁꯪꯕ ꯂꯪꯁꯦ ꯍꯧꯒꯤ ꯇꯥꯔꯒꯗꯤ ꯃꯆꯨ ꯑꯣꯟꯊꯥꯡ ꯑꯣꯟꯖꯤꯟ ꯇꯧꯕ ꯃꯇꯝꯗ ꯑꯔꯨꯕ ꯑꯃ ꯑꯣꯏ ꯑꯗꯨꯅ ꯀꯣꯟꯅ ꯁꯪꯕꯁꯤꯅ ꯍꯦꯟꯅ ꯐꯩ
ꯑꯣ ꯀꯣꯟꯅ ꯁꯪꯕꯁꯤꯅ ꯐꯩꯌꯦꯕ
ꯎꯝ
ꯋꯥꯡꯈꯩꯒꯨꯝꯕꯗꯤ ꯁꯥꯕ꯭ꯔꯣ ꯔꯥꯅꯤ ꯅꯠꯇꯕ
ꯋꯥꯡꯈꯩꯁꯦ ꯐꯤ ꯁꯨꯏꯌꯦ ꯁꯟꯊꯤ ꯂꯣꯛꯑꯀꯥꯟꯗ ꯁꯨꯕꯗꯣ ꯑꯩꯈꯣꯏꯅ ꯁꯨꯕ ꯃꯇꯝꯁꯤꯗ ꯂꯨꯄꯥ ꯆꯧꯉꯥ ꯆꯧꯉꯥ ꯂꯧꯋꯦ ꯀꯩꯒꯤꯅꯣꯗ ꯌꯥꯝ ꯈꯨꯠ ꯌꯥꯝ ꯆꯪꯉꯦꯕ ꯃꯥꯗꯤ ꯉꯧꯊꯣꯛꯍꯟꯅꯕ ꯍꯣꯠꯅꯔꯛꯄ ꯃꯇꯝꯗ ꯁꯥꯕ ꯃꯇꯝꯗꯗꯤ ꯂꯪꯖꯦ ꯏꯃꯣꯠ ꯃꯣꯠꯄ ꯃꯥꯜꯂꯦꯕꯀꯣ ꯁꯤꯖꯦ ꯑ ꯑꯩꯈꯣꯏ ꯏꯔꯝꯗꯝꯁꯦ ꯁꯥꯟꯅꯔꯤꯕ ꯃꯌꯥꯝꯁꯦ ꯂꯣꯏ ꯑꯃꯣꯠꯄ ꯃꯆꯨ ꯂꯣꯏ ꯃꯥꯟꯅꯤꯕ ꯇꯣ ꯂꯣꯏ ꯉꯥꯏ ꯁꯥꯕ ꯂꯣꯏꯗ ꯉꯥꯏꯔꯤ ꯥꯄꯟꯒꯤꯁꯦ ꯑꯗ ꯑꯩꯈꯣꯏꯅ ꯁꯟꯊꯤꯁꯦ ꯂꯥꯛꯑꯀꯥꯟꯗ ꯑꯍꯤꯡꯕꯗꯨꯅꯤꯀꯣ ꯂꯣꯏ ꯄꯩꯁꯜꯂꯥ ꯊꯥꯃꯤꯅꯤ ꯀꯣ ꯃꯄꯥꯩ ꯑꯃ ꯑꯗꯩ ꯁꯟꯊꯤꯁꯦ ꯇꯥꯜꯂ ꯇꯥꯜꯂ ꯁꯨꯗꯣꯏꯅꯦꯕ ꯑ ꯑꯍꯦꯛꯇ ꯑꯅꯧꯕ ꯁꯟꯊꯤꯅꯁꯨ ꯌꯥꯗꯦꯕꯀꯣ ꯊꯥ ꯃꯔꯤ ꯃꯉꯥ ꯄꯩꯔꯒ ꯊꯝꯃꯕ ꯁꯟꯊꯤꯁꯤꯗꯩ ꯂꯧꯊꯣꯛꯑ ꯂꯧꯊꯣꯛꯑꯒꯅꯦ ꯑꯩꯈꯣꯏ ꯈꯨꯗꯩ ꯃꯆꯥ ꯑꯃꯗ ꯍꯥꯞꯄꯒ ꯂꯥꯛꯑ ꯂꯥꯛꯑꯒ ꯉꯧꯍꯟꯗꯣꯏꯅꯦꯕ
ꯁꯟꯊꯤꯁꯤꯅ ꯉꯧꯕ ꯉꯝꯃꯦꯕ
ꯍꯣꯏ ꯉꯧꯍꯟꯗꯣꯏꯅꯦ
ꯏꯃꯥ ꯌꯥꯝꯅ ꯉꯛꯏꯗ ꯑꯩꯗꯤ ꯇꯥꯕꯗ ꯉꯁꯤ ꯍꯥꯏꯗꯤ ꯁꯟꯊꯤꯒꯤ ꯃꯆꯨꯁꯦ ꯃꯁꯥꯅ ꯊꯤꯖꯩꯗꯅ ꯑꯗꯨꯗꯨꯅ ꯐꯤꯁꯨ
ꯑꯗꯣ ꯐꯤꯒꯨꯝꯕ ꯃꯆꯨ ꯁꯪꯕꯒꯤ ꯊꯕꯛꯇꯤ ꯇꯧꯕ꯭ꯔꯣ ꯅꯣꯏꯒꯤꯗꯣ
ꯇꯧꯋꯦ ꯑꯩꯅ ꯂꯣꯏ ꯄꯥꯏꯔꯤꯅꯤ ꯀꯩꯅꯣ ꯃꯆꯨ ꯁꯪꯕꯣꯏꯁꯤꯅ ꯄꯨꯜꯂꯞꯅ
ꯑꯩꯁꯦ ꯃꯆꯨ ꯈꯔ ꯁꯪꯒꯦ ꯇꯧꯕ ꯐꯤ ꯈꯔ ꯑꯗꯨꯒꯤꯅꯤꯗ ꯑꯗꯣ ꯐꯤ ꯃꯆꯨ ꯁꯪꯕꯁꯤꯗꯤ ꯑꯃꯃꯝ ꯁꯪꯕꯗ ꯀꯌꯥꯝ ꯂꯧꯋꯦ ꯃꯆꯨꯒꯤ ꯃꯇꯨꯡ ꯏꯟꯅ ꯄꯩꯁꯥ ꯈꯥꯏꯗꯣꯛꯄ꯭ꯔꯥ
ꯅꯪꯒꯤꯗꯤ ꯂꯦꯝꯅ ꯁꯪꯒꯦ ꯑꯗꯨꯝ ꯄꯤꯔꯛꯑꯣ ꯃꯤꯒꯤ ꯑꯔꯧꯕ ꯃꯃꯜꯒ ꯍꯪꯉꯛꯑꯅꯨ
ꯐꯤꯗꯣ ꯈꯔ ꯌꯥꯝꯅ ꯁꯪꯗꯣꯛꯀꯦ ꯇꯧꯕꯅꯦ ꯊꯥꯏꯅꯒꯤ ꯑꯩꯈꯣꯏꯒꯤ ꯔꯥꯅꯤ ꯂꯩꯗꯅꯀꯣ ꯃꯄꯥꯟ ꯑꯆꯧꯕꯤ ꯍꯧꯖꯤꯛꯀꯥꯟꯗꯤ ꯆꯠꯅꯗ꯭ꯔꯕ ꯑꯗꯨꯒꯨꯝꯕ ꯊꯥꯏꯅꯗꯤ ꯑꯥ ꯃꯆꯨꯗꯣ ꯑꯌꯥꯛ ꯑꯌꯥꯛꯄꯗ ꯂꯩꯁꯟꯈ꯭ꯔꯦ ꯑꯗꯣ ꯍꯧꯖꯤꯛꯇꯤ ꯆꯠ ꯁꯨ ꯆꯠꯅꯗꯕ ꯑꯗꯨ ꯈꯔ ꯑꯅꯧꯕ ꯑꯃ ꯁꯦꯝꯗꯣꯛꯑꯒꯗꯤ ꯈꯔꯁꯨ ꯏꯅꯤꯡꯉꯛꯀꯅꯤꯗꯅ ꯑꯗꯨꯒꯤ ꯑꯗꯨꯃꯥꯏꯅ ꯇꯧꯊꯣꯛꯀꯦ